ꯇꯔꯦ ꯇꯔꯦ ꯁꯥꯗ꯭ꯔꯣ ꯅꯣꯏꯗꯤ
ꯏꯗꯤ ꯄꯨꯥꯔꯥ ꯂꯥꯏꯍꯦ
ꯅꯝꯕꯔꯗꯨꯔꯣ ꯅꯝꯕꯔꯔꯣꯕ
ꯍꯣꯏ ꯌꯥꯝ ꯂꯥꯏꯅ
ꯎꯝ ꯂꯩꯕ ꯑꯣꯏꯔꯝꯅꯤ ꯉꯁ ꯅꯍꯥꯟꯒꯤ
ꯅꯠꯇꯦ ꯑꯗꯨꯝ ꯅꯪꯒꯤꯗꯣ ꯅꯪꯒꯤ ꯅꯝꯕꯔꯗꯣ ꯑꯗꯨꯝ ꯑꯩ ꯆꯪꯉ ꯀꯣꯜ ꯇꯧꯋꯦꯅ ꯑꯗꯨꯗꯤ ꯈꯪꯉꯦꯕ ꯑꯗꯨꯒꯤ ꯌꯥꯝ ꯂꯥꯏꯕ
ꯎꯝ
ꯏ ꯊꯟꯇꯔꯣ
ꯅꯇꯦ ꯏꯃꯥꯟꯅꯕꯤꯒ ꯏꯊꯟꯇ ꯂꯩꯔꯗꯤ ꯅꯦꯠ ꯂꯩꯔꯣꯏ
ꯉꯁꯥꯏ ꯂꯥꯛ ꯇꯦ ꯍꯥꯏꯕ ꯅꯠꯇ꯭ꯔꯣ ꯅꯪ
ꯊꯣꯛꯀꯦ ꯇꯧꯕꯅꯦꯕ ꯃꯥꯗꯣ
ꯀꯥꯏꯗ ꯀꯥꯢ ꯆꯠꯈ꯭ꯔꯦ ꯀꯥꯏ ꯆꯠꯅꯤꯉꯥꯢ
ꯗꯨꯀꯥꯟꯗ ꯒꯣꯗꯎꯟꯗ ꯃꯥ ꯉꯁꯤꯗꯣ ꯗꯨꯀꯥꯟꯗ ꯃꯤ ꯑꯃ ꯑꯦꯛꯁꯤꯗꯦꯟ ꯇꯧꯋꯦꯕ ꯑꯗꯨꯒꯤ
ꯑꯣ ꯉꯁꯤ ꯅꯣꯡꯃ ꯄꯥꯟ ꯄꯥꯟꯕ ꯍꯥꯏꯕ ꯅꯇ꯭ꯔꯣ ꯅꯣꯏꯗꯤ
ꯄꯥꯜꯂꯁꯨ ꯀꯗꯥꯏꯗꯒꯤ ꯑꯩꯈꯣꯏꯗꯤ ꯑꯗꯨꯝꯗꯣ ꯒꯣꯗꯥꯎꯟꯗ ꯄꯥꯜꯂ ꯂꯩꯔꯦ ꯀꯩꯅꯣ ꯒꯣꯗꯥꯎꯟꯗ ꯑꯗꯨꯝ ꯄꯥꯅꯤ
ꯀ꯭ꯂꯣꯁ ꯇꯧꯔꯝꯒꯅꯤꯗꯣ ꯎꯝ ꯎꯝ ꯑꯇꯩ ꯗꯨꯀꯥꯟꯗꯤ
ꯀꯤꯗꯤ ꯑꯗꯨꯝ ꯂꯥꯛꯄꯅꯤꯅ ꯕꯟ ꯂꯩꯔꯁꯨ ꯑꯗꯨꯝ ꯂꯥꯛꯏꯗꯨꯗꯤ ꯃꯤꯁꯨ ꯎꯝ
ꯕ꯭ꯂꯦꯛ ꯗꯦꯗꯗꯤ ꯄꯤꯒꯗ꯭ꯔꯥ ꯄꯤꯔꯣꯏꯗ꯭ꯔꯥ ꯈꯪꯗꯦꯌꯦ
ꯄꯤꯌꯨ ꯍꯥꯏꯅ ꯈꯔꯗꯤ ꯅꯤꯌꯨ ꯅ ꯅꯣꯏ ꯄꯄꯨꯗꯁꯨ
ꯗꯦꯠ ꯑꯩꯠꯇꯤꯟꯗ ꯅꯠꯇ꯭ꯔꯣ
ꯕ꯭ꯂꯦꯛ ꯗꯦꯔꯣ ꯈꯪꯗꯦ ꯑꯩꯗꯤ ꯑꯗꯨꯒꯨꯝꯕ ꯅꯨꯃꯤꯠꯄꯨꯗꯤ ꯑ ꯑꯗꯨ ꯅꯨꯃꯤꯠꯄꯨꯗꯤ ꯎꯝ ꯄꯤꯌꯣ ꯍꯥꯏꯌꯣ ꯍꯥꯏꯕꯗꯤ ꯑꯇꯩ ꯐꯥꯔꯃꯥꯁꯤꯒꯨꯝꯕ ꯄꯤꯔꯗꯤ ꯅꯣꯏꯁꯨ ꯍꯪꯕ ꯇꯥꯏꯅ ꯑꯗꯣ ꯄꯤꯔꯝꯃꯦ ꯑꯗꯨꯃꯥꯏ ꯇꯧꯋꯦ ꯍꯥꯏꯕꯗꯣ ꯍꯥꯏꯔꯗꯤ ꯌꯥꯅꯤꯗ ꯅꯣꯏꯅ ꯍꯪꯗꯕꯒꯤ ꯑꯣꯏꯔꯝꯒꯅꯤ
ꯏꯁ ꯇꯜꯂꯦꯗ ꯃꯣꯏ ꯅꯗꯤ
ꯏꯁ ꯑꯦ ꯑꯗꯨꯃꯥꯏꯅ ꯇꯟꯂꯦꯅ ꯁꯨꯇꯤ ꯍꯥꯏꯕꯗꯤ ꯏꯁꯇꯦꯠ ꯍꯣꯂꯤꯗꯦꯒꯨꯝꯕꯗꯤ ꯅꯣꯏꯒꯤ ꯍꯥꯏꯕꯗꯤ ꯅ
ꯃꯣꯏ ꯃꯁꯥ ꯃꯁꯥꯅ ꯈꯪꯉ ꯄꯤꯔꯗꯤ ꯐꯕ ꯑꯩꯈꯣꯏꯅ ꯑꯗꯨꯝ ꯍꯪꯕꯗ ꯗꯤ ꯌꯥꯝ ꯂꯧꯅꯤꯡꯕꯩ ꯇꯥꯏꯞꯇ ꯍꯥꯏꯗꯤ ꯊꯕꯛ ꯇꯧꯅꯤꯡꯗꯦ ꯑꯃꯨꯛ ꯈꯜꯂꯅꯦꯕ
ꯑꯁ ꯑꯗꯨ ꯑꯣꯏꯔꯣꯢꯗ ꯑꯗꯨꯒꯨꯝꯕ ꯅꯨꯃꯤꯠꯇꯨꯗꯤ ꯂꯣꯏꯅ ꯀꯝꯄꯜꯁꯔꯤ ꯑꯣꯏꯔꯅꯤꯕ ꯍꯪꯉꯨꯅꯦ
ꯁꯨꯇꯤ ꯄꯤꯔꯗꯤ
ꯂꯥꯛꯄ ꯌꯥꯔꯦ
ꯌꯣꯡꯆꯥꯛ ꯂꯧꯕ ꯑꯃꯨꯛ ꯆꯠꯁꯦ ꯍꯥꯏꯔꯕ
ꯐꯪꯁꯨ ꯐꯪꯗ꯭ꯔꯒ
ꯅꯥꯢꯌꯦ
ꯑꯦ ꯉꯁꯥꯢ ꯉꯁꯤ ꯐꯥꯎ ꯅꯥꯕ꯭ꯔꯥꯅꯦ
ꯅꯥꯏꯌꯦ ꯍꯧꯒꯠꯄ ꯀꯥꯟꯗ ꯍꯥꯏꯗꯤ
ꯅꯍꯥꯟꯗꯤ ꯅꯗꯒꯨꯝ ꯇꯧꯔꯒꯅꯦ
ꯅꯪꯒꯤꯁꯦ ꯉꯛꯑꯦ ꯅꯣꯡꯃꯥ ꯑꯅꯤ ꯂꯥꯏꯔ ꯅꯥꯕ ꯍꯧꯋꯦꯅꯦ ꯑꯩꯒꯤꯗꯤ ꯉꯔꯥꯡꯗꯣ ꯉꯔꯥꯡꯅꯨꯡ ꯑꯥ ꯉꯔꯥꯡ ꯃꯟꯗꯦꯅꯤꯅ ꯉꯔꯥꯡ ꯍꯧꯒꯠꯄ ꯀꯥꯟꯗꯗꯤ ꯌꯥꯝ ꯀꯩ ꯍꯥꯏꯗꯣ ꯌꯥꯝ ꯅꯥꯅꯦꯕ ꯋꯥꯕꯗ ꯏꯁꯥꯥꯁꯦ ꯍꯥꯏꯕꯗꯤ ꯈꯣꯡ ꯑꯗꯨꯝ ꯆꯠꯄꯒꯤꯀꯣ ꯋꯥꯏꯕ ꯑꯗꯨ ꯉꯔꯥꯡꯁꯨ ꯑꯃꯨꯛꯀ ꯑꯩ ꯕꯖꯥꯔꯗ ꯆꯠꯂꯦꯕ ꯀꯩꯁꯨ ꯇꯧꯗꯦ ꯉ ꯁꯤꯅꯦ
ꯎꯝ ꯉꯔꯥꯡ ꯏꯔꯥꯡ ꯇꯧꯕꯗ ꯅꯣꯏ ꯕꯖꯥꯔ ꯆꯠꯂꯤꯕ ꯑꯃ ꯑꯗꯨ ꯃꯇꯝꯗ
ꯑꯗꯨꯅꯦ ꯑꯥ ꯍꯣꯏ ꯑꯁꯤ ꯗꯨꯀꯥꯟ ꯑꯃꯗ ꯀꯩꯅꯣ ꯊꯕꯛꯀꯤ ꯃꯇꯥꯡꯗ ꯍꯪꯒꯦ ꯍꯥꯏꯅ ꯆꯠꯄꯅꯦ ꯂꯥꯞꯄꯦ ꯁꯤ ꯀꯣꯅꯨꯡ ꯃꯃꯥꯡꯗ
ꯇꯥꯗ꯭ꯔꯣ ꯍꯥꯏꯗꯤ ꯇꯦꯔꯒꯤꯌꯁ ꯌꯥꯝ ꯀꯥꯞꯄꯗꯣ
ꯑꯁ ꯑꯈꯣꯏꯗꯤ ꯔꯦꯁ ꯃꯅꯥꯥꯛꯇꯅ ꯆꯠꯂꯅꯤꯅ ꯇꯥꯔꯤꯌꯦ ꯅꯣꯏꯗꯤ ꯅꯥꯛꯄꯅꯤ ꯍꯣꯏ ꯎꯝ ꯑꯣ
ꯑꯗꯨ ꯏꯃꯥꯟꯅꯕꯤꯗꯤ ꯔꯤꯝꯁ ꯃꯅꯨꯡꯗ ꯍꯥꯏꯗꯤ ꯂꯝꯐꯦꯜꯗ ꯆꯠꯄꯅꯤꯅ ꯃꯥꯗꯣ ꯀꯨꯏꯅ ꯂꯦꯞꯄ ꯃꯥꯜꯂꯦ
ꯑꯣ ꯅꯣꯏꯁꯤꯅ ꯄꯅꯤꯅ ꯇꯥꯔꯝꯒꯅꯤ ꯍꯣꯏ ꯏꯔꯥꯡꯁꯦ ꯉꯁꯤꯗꯤ ꯇꯧꯗꯕ꯭ꯔꯗꯣ
ꯈꯪꯗꯦ ꯑꯩꯈꯣꯏ ꯇꯥꯗꯦ ꯉꯁꯤꯗꯤ
ꯑꯗꯣ ꯃꯤ ꯈꯔꯗꯤ ꯂꯥꯛꯑꯒ ꯂꯦꯞꯂꯝꯒꯅꯤ ꯑꯗꯨꯝ
ꯍꯣꯏ ꯂꯩ ꯍꯥꯏꯕꯅꯦ
ꯏꯔꯥꯡ ꯇꯧꯅꯤꯡꯉꯥꯏꯅꯤ ꯂꯩꯔꯝꯃꯗꯤꯕ ꯁ꯭ꯋꯥꯢꯗꯗꯤ ꯑꯃꯨꯛ ꯇꯥꯏ ꯃ ꯃꯇꯝꯁꯤ ꯗ ꯑꯦ ꯏꯔꯥꯡ ꯑꯁ ꯁꯥꯥꯕꯒ ꯅꯨꯡꯁꯥ ꯁꯥꯥꯕꯒ ꯅꯣꯡꯁꯦ ꯈꯔ ꯇꯥꯔꯗꯤ ꯅꯨꯡꯉꯥꯏꯗꯣꯕ ꯈꯔ ꯏꯪꯉꯤꯉ ꯍꯤꯞ ꯍꯤꯞꯄꯒ ꯂꯩꯕꯅꯦ ꯉꯁꯥꯏꯅ
ꯎꯝ ꯁꯤꯐꯥꯏꯁꯤꯡꯁꯤꯅ ꯄꯨꯔꯛ ꯁꯥꯏꯒꯣ
ꯐꯣꯟ ꯑꯃꯨꯛ ꯌꯦꯡꯉꯦ ꯐꯣꯟ ꯑꯃꯨꯛ ꯆꯥꯔꯖ ꯇꯧꯏ ꯍꯥꯏꯔꯒ ꯑꯗꯨꯅ ꯃꯩꯁꯨ ꯂꯥꯛꯇꯦ ꯍꯧꯖꯤꯛꯁꯦ ꯗꯨꯀꯥꯟ ꯊꯣꯛꯑꯒ ꯅꯨꯗꯜꯁ ꯂꯧꯁꯤꯔꯥ ꯍꯥꯏꯅ ꯍꯥꯟꯅꯒ ꯂꯩꯕꯅꯦꯕ
ꯎꯝ ꯑꯩꯈꯣꯏ ꯒꯣꯗꯥꯎꯟꯗꯁꯤꯅ ꯁꯥ ꯒꯣꯗꯥꯎꯟꯗꯁꯤꯅ ꯁꯥ ꯊꯥꯕꯅꯦ ꯑꯗ ꯑꯗꯨꯒ ꯃꯦꯗꯝ ꯑꯩꯈꯣꯏ ꯃꯣꯏꯅ ꯂꯥꯛ ꯍꯥꯏꯗꯤ ꯑꯁ ꯃꯆꯨ ꯊꯣꯛꯑꯅꯤ ꯃꯆꯨ ꯊꯣꯛꯑꯅꯤ ꯍꯥꯏꯔ ꯂꯩꯕ ꯐꯦꯟꯗꯤ ꯊꯝꯗꯕ
ꯑꯗꯨ ꯑꯗꯨ ꯍꯥꯏꯌꯨꯅ ꯐꯦꯟ ꯐꯦꯟ ꯊꯝꯗ꯭ꯔꯗꯤ ꯅꯪ ꯀꯩꯅꯣ ꯐꯦꯟ ꯃꯆꯥ ꯂꯩꯅ ꯑꯗꯨ ꯅꯪ ꯂꯧꯔꯒ ꯒ ꯂꯩꯔꯒ ꯄꯨꯑꯣꯅ ꯂꯧꯑꯣ ꯌꯥꯝ ꯑꯗꯣ ꯋꯥꯟ ꯐꯤꯐꯇꯤꯒꯨꯝꯕ ꯈꯛ ꯗꯣ ꯑꯣꯏꯔꯝꯒꯅꯤ ꯑꯣꯟꯂꯥꯏꯟꯗ ꯎꯕꯗꯥ ꯍꯥꯏꯌꯦ ꯑꯣꯟꯂꯥꯏꯟꯗꯅ ꯍꯥꯟꯅ ꯎꯕꯗꯣ ꯎꯝ ꯋꯥꯟ ꯐꯤꯐꯇꯤ ꯍꯥꯏꯅ ꯍꯥꯏꯔꯒ ꯑꯦꯗꯚꯔꯇꯤꯁꯃꯦꯟ ꯀꯩꯅꯣ ꯇꯧꯔꯒ ꯂꯩꯌꯦ
ꯎꯝ
ꯑꯗꯨꯝ ꯑꯗꯨꯁꯨ ꯀꯨꯂꯤꯇꯤ ꯂꯩꯌꯦꯅ ꯈꯔ ꯎꯝ ꯌꯥꯝ ꯄꯣꯔꯣꯏꯇꯤꯞ ꯐꯠꯇꯕ ꯐꯕꯁꯨ ꯂꯩꯅꯦ ꯑꯗꯨ ꯌꯦꯡꯉꯒ ꯂꯧꯑꯣꯅꯥ ꯑꯩꯁꯨ ꯄꯥꯝꯕꯅꯦ
ꯅꯣꯏꯗꯁꯨ ꯊꯥꯔꯝꯒꯅꯤꯅꯦ
ꯁꯥꯏ ꯔꯨꯝ ꯃꯅꯨꯡ ꯔꯨꯝ ꯃꯅꯨꯡꯗ ꯑꯗꯨꯝ ꯊ ꯂꯩꯕꯅꯤꯅ ꯑꯁ ꯌꯥꯝ ꯁꯔꯦ ꯃꯄꯥꯟ ꯑꯩ ꯃꯄꯥꯟꯗꯅꯦ ꯍꯧꯖꯤꯛ ꯋꯤꯟꯗꯣꯒꯤ ꯃꯅꯥꯛꯇꯅꯦ ꯑꯁꯤꯗꯗꯤ ꯌꯥꯝ ꯑꯗꯨ ꯅꯨꯡꯁꯤꯠ ꯏꯁꯤꯠ ꯁꯤꯠꯇꯦꯕ ꯑꯗꯨꯒꯤ ꯁꯥꯌꯦ ꯅꯨꯡꯁꯥ ꯑꯗꯨ ꯌꯥꯝ ꯀꯟꯗꯦ ꯑꯗꯨ ꯑꯣꯏꯔꯁꯨ ꯀꯩ ꯍꯥꯏ ꯔꯝꯃꯥꯟꯕꯗꯨ
ꯍꯣꯏ ꯃꯝꯗꯤ ꯃꯝꯃꯦ ꯉꯁꯤ ꯋꯦꯗꯔꯗꯤ ꯅꯨꯡꯗꯤ ꯅꯨꯡꯉꯥꯏꯑꯦ ꯁꯥꯗꯤ ꯁꯥꯕ
ꯁꯥꯕꯅꯦꯕ ꯑꯗꯨꯒꯤ
ꯑꯣꯝꯆꯥꯛꯅꯩ ꯍꯥꯏꯕ
ꯑꯗꯣ ꯑꯩꯈꯣꯏꯒꯤ ꯋꯤꯟꯗꯣꯒꯤ ꯃꯃꯥꯡꯁꯦ ꯍꯩꯅꯧꯁꯦ ꯄꯥꯟꯕꯗꯣ ꯑꯁ ꯆꯥꯅꯤꯡꯕꯗꯣ ꯌꯦꯡꯉꯒ ꯑꯍ ꯌꯦꯡꯉꯦꯔꯒ ꯂꯩꯕꯅꯦꯕ ꯃꯥ ꯆꯥꯕꯗꯤ ꯐꯪꯗꯦꯕ ꯌꯥꯝ ꯆꯥꯎꯔꯒꯀꯣ ꯍꯩꯏꯅꯧꯁꯤꯡ ꯖꯦ ꯃꯣꯏꯖꯨ ꯆꯥꯗꯕ ꯃꯥꯜꯂꯦ ꯃꯣꯏꯒꯤ ꯌꯨꯝꯁꯤꯡꯁꯦ
ꯃꯣꯏꯗꯤ ꯃꯨꯟꯕ ꯉꯥꯏꯔꯕꯅꯤꯅ ꯑꯩꯈꯣꯏꯗꯗꯤ ꯃꯨꯟꯕ ꯉꯝꯗꯕꯤꯗ ꯑꯗꯨꯝ ꯆꯥꯏ ꯑꯩꯗꯤ
ꯑꯗꯨ ꯃꯣꯏꯁꯨ ꯃꯨꯟꯗꯕꯤꯗ ꯆꯥꯕ ꯌꯥꯕꯅꯦ ꯀꯩꯅꯣ ꯈꯪꯗꯦ ꯆꯥꯅꯤꯡꯗꯕꯒꯤ ꯑꯣꯏꯔꯝꯒꯅꯤ ꯌꯥꯝꯅꯗꯤ ꯄꯥꯜꯂꯒ ꯂꯩꯈꯤ
ꯑꯉꯥꯡ ꯌꯥꯎꯗꯕꯩ ꯑꯣꯏꯔꯝꯅꯤꯌꯦ
ꯈꯪꯗꯦ ꯃꯣꯏꯁꯦ ꯌꯥꯎꯕ꯭ꯔꯥ ꯌꯥꯎꯗꯕ꯭ꯔꯥ ꯈꯪꯗꯦ ꯑꯩꯈꯣꯏ ꯈꯨꯟꯗꯗꯤ ꯍꯥꯏꯕꯗꯤ ꯑꯩꯈꯣꯏ ꯑꯩꯈꯣꯏꯔꯣꯝꯗꯗꯤ ꯑꯉꯥꯡꯁꯤꯡꯅ ꯌꯥꯝ ꯍꯩꯏꯒꯨꯝꯕ ꯑꯣ ꯌꯥꯝ ꯄꯥꯝꯃꯤꯅ ꯁꯣꯏꯗꯗꯤ ꯌꯥꯝ ꯄꯥꯝꯗꯕ ꯃꯥꯜꯂꯦ ꯍꯦ ꯃꯣꯏꯁꯦ
ꯑꯩꯈꯣꯏꯒꯤꯗꯤ ꯂꯩꯔꯕ
ꯎꯝ ꯑꯗꯨꯅꯦ ꯂꯣꯏꯅ ꯂꯣꯏꯊꯣꯔꯛꯑꯅꯤ ꯍꯩ ꯄꯥꯝꯗꯕ ꯃꯥꯜꯂꯦ
ꯍꯣꯏ ꯍꯣꯏꯅꯦ ꯍꯥꯟꯅꯗ ꯃꯤꯅ ꯆꯥꯕ ꯍꯧꯔꯗꯤ ꯑꯗꯨꯝ ꯆꯥꯕ ꯍꯧꯔꯅꯤ ꯑꯩꯈꯣꯏꯗꯤ
ꯃꯨꯅꯤꯉꯥꯏ ꯇꯧꯔꯒꯂ ꯂꯩꯔꯦꯗ ꯌꯥꯝ ꯆꯥꯎ ꯆꯥꯎꯔꯒ ꯄꯥꯂꯒ ꯂꯩꯕ ꯑꯗꯨꯝ ꯌꯦꯡꯉ ꯂꯩꯕꯅꯦ ꯎꯄꯥꯏ ꯂꯩꯇꯕꯒꯤ ꯍꯥ ꯍꯥꯥ ꯍꯥ ꯍꯥ ꯍꯥ ꯍꯦꯛ ꯄ ꯌꯥꯔꯗꯤꯀꯣ ꯍꯥꯏꯕꯗꯤ ꯑꯩꯈꯣꯏ ꯈꯨꯠꯅ ꯌꯧꯔꯗꯤ ꯍꯦꯛꯂꯅꯤꯗ ꯌꯧꯗꯕꯒꯤ ꯅꯪ ꯃꯤꯊꯥꯏ ꯆꯥꯔꯒ ꯂꯩꯕ ꯃꯥꯜꯂꯦ ꯂꯩ
ꯀꯩꯁꯨ ꯇꯧꯅꯤꯉꯥꯢ ꯂꯩꯇꯕ꯭ꯔ ꯚꯥ
ꯑꯗꯨꯅꯦ
ꯍꯥ ꯍꯥ ꯊꯕꯛ ꯊꯤꯕ ꯆꯠꯇꯦ ꯉꯔꯥꯡ ꯏꯟꯇꯔꯚꯤꯌꯨ ꯆꯠꯄꯗꯣ ꯀꯃꯥꯏ ꯇꯧꯔꯒꯦ
ꯑꯁ ꯏꯟꯇꯔꯚꯤꯌꯨ ꯅꯠꯇꯦ ꯅꯪ ꯉꯔꯥꯡ ꯆꯠꯄꯁꯦ ꯊꯕꯛꯀꯤ ꯃꯇꯥꯡꯗ ꯑꯗꯨꯝ ꯍꯥꯡꯅ ꯃꯣꯏꯅ ꯍꯥꯏ ꯑꯁ ꯀꯩ ꯍꯥꯏꯗꯣꯏꯅꯣ ꯄꯣꯗ ꯌꯣꯅꯤꯡꯉꯥꯏꯅꯦꯕ ꯑꯗꯨ ꯗꯨꯀꯥꯟꯒꯨꯝꯕꯗ ꯐꯝ ꯅꯠꯇ꯭ꯔꯒ ꯌꯣꯟꯕꯗꯤ ꯅꯠꯇꯦꯕ ꯑꯗꯨꯝ ꯀꯩ ꯍꯥꯏꯗꯣꯏꯔꯥ ꯐꯤꯜ꯭ꯁ ꯃꯣꯏꯅ ꯄꯣꯠ ꯄꯤꯔꯛꯀꯅꯤꯕ
ꯗꯤꯌꯦ
ꯑꯗꯨꯒ ꯑꯩꯈꯣꯏꯅ ꯌꯣꯟꯕ ꯆꯠꯄ ꯑꯗꯨꯃꯥꯏꯅ ꯇꯧꯒꯗꯕ ꯃꯥꯜꯂꯦꯕ ꯈꯪꯗꯦ ꯃꯣꯏꯒꯤꯁꯦ ꯀꯝꯄꯅꯤ ꯑꯃ ꯑꯗꯨꯝ ꯕ꯭ꯔꯥꯟꯁ ꯂꯩꯅ ꯐꯦꯁ ꯋꯥꯁꯀꯨꯝꯕ ꯁꯣꯐ ꯀꯨꯝꯕ ꯁꯥꯕꯣꯟꯒꯨꯝꯕ ꯇꯨꯠꯄꯦꯁꯀꯨꯝꯕ ꯌꯣꯟꯕꯗꯣ ꯑꯗꯨꯃꯥꯏꯅ ꯇꯧꯕꯒꯤ ꯕ꯭ꯔꯥꯟꯁ ꯑꯣꯏ ꯃꯥꯂꯦ ꯇꯣ
ꯎꯝ
ꯏꯟꯇ꯭ꯔꯦꯁ ꯂꯩꯔꯒꯦ ꯑꯃꯨꯛꯀ ꯃꯣꯏꯒꯤ ꯐꯣꯟ ꯅꯝꯕꯔ ꯄꯤꯕꯗ ꯑꯗꯨꯗ ꯐꯥꯎꯔꯛꯑꯣ ꯍꯥꯏꯔꯒ ꯑꯩꯗꯤ ꯏꯟꯇꯔꯦꯁ ꯂꯩꯇꯕꯅꯤꯅ
ꯀꯌꯥ ꯄꯤꯅꯤ ꯍꯥꯏꯕ꯭ꯔꯣ
ꯑꯁ ꯇꯣꯂꯣꯞꯗꯤ ꯑꯩꯈꯣꯏ ꯃꯣꯏꯁꯦ ꯁꯦꯜꯁ ꯇꯥꯔꯒꯦꯠ ꯂꯩꯌꯦꯕ ꯑꯗꯨ ꯌꯧꯔꯗꯤ ꯇꯣꯂꯣꯞ ꯆꯥꯎꯋꯤ ꯍꯥꯏ ꯑꯗꯣ ꯑꯁ ꯑꯩꯈꯣꯏ ꯍꯩꯔꯣꯏꯕ ꯑꯗꯨꯒꯨꯝꯕ ꯃꯇꯥꯡꯗ
ꯎꯝ ꯍꯨ
ꯑꯩ ꯑꯃꯁꯨ ꯊꯥ ꯑꯃꯁꯨ
ꯌꯥꯝ ꯊꯥꯒꯠꯂꯝꯃꯤ ꯎꯝ ꯊꯥꯒꯠꯂꯝꯅꯤ
ꯎꯝ ꯑ ꯑꯩꯁꯦ ꯑꯃ ꯑꯥ ꯊꯥꯈꯤꯕꯅꯦ ꯃꯣꯏ ꯏꯟꯇꯔꯚꯤꯌꯨꯒꯤ ꯀꯧꯔꯛꯅꯤꯉꯥꯏ ꯃꯥꯜꯂꯦ ꯔꯤꯁꯤ ꯑ ꯔꯤꯖꯨꯃꯦ ꯊꯥ ꯈꯤꯕꯅꯤ ꯃꯣꯏ ꯑꯃꯨꯛ ꯇꯧꯔꯛꯀꯦꯗꯤ ꯍꯥꯏꯕꯅꯤ ꯀꯩꯁꯨ ꯇꯧꯗꯦ
ꯊꯕꯛꯁꯨ ꯊꯤꯗꯦ ꯊꯤꯁꯨ ꯊꯤꯗꯦ ꯍꯥ ꯍꯥ ꯑꯩ ꯅꯨꯡꯉꯥꯏꯖꯥꯠꯅꯤꯗ ꯑꯩꯈꯣꯏꯅ ꯑꯃꯨꯛ ꯄꯥꯈꯠ ꯂꯩꯕ ꯑꯃꯁ ꯅꯪ ꯅꯣꯡꯃꯏꯒ ꯏꯕ ꯆꯜꯂꯦꯌꯦ ꯑꯩ ꯄꯦꯜꯂꯕꯅꯤ
ꯅꯛꯅꯤꯌꯦ
ꯊꯕꯛ ꯇꯧꯒꯦ ꯈꯟꯗꯕꯤꯗ ꯅꯣꯡꯃꯩꯁꯤ ꯆꯠ
ꯄꯩꯁꯥ ꯂꯩꯕꯒꯤ ꯃꯥꯜꯂꯦ ꯑꯗꯨꯗꯤ
ꯀꯗꯥꯏꯗꯩ ꯄꯩꯁꯥ ꯂꯩ ꯃꯅꯣꯏ ꯅꯍꯥꯟ ꯂꯣꯇ꯭ꯔꯤꯒꯤ ꯊꯝꯕ ꯄꯩꯁꯥ ꯀꯛꯇꯣꯏꯗꯨꯗꯤ ꯃꯥꯅ ꯑꯩꯒꯤ ꯐꯣꯟꯗꯒꯤ ꯑꯩꯁꯨ ꯁꯤꯡꯉꯁꯨ ꯃꯨ ꯂꯩꯇꯦ ꯅꯦꯛꯁꯇꯗꯤ ꯑ ꯃꯉꯣꯟꯗ ꯀꯥꯔꯥꯎ ꯀꯨꯒꯥꯏ ꯍꯥꯏꯅꯤ
ꯎꯡ
ꯀꯃꯥꯏꯅ ꯇꯧꯋꯤꯅꯣ ꯈꯪꯗꯦ ꯑꯗꯨ
ꯈꯪꯗ ꯃꯤꯗꯣ ꯀꯩꯅꯣꯝꯃꯗꯤ ꯁꯣꯏꯔꯝꯒꯅꯤ
ꯑꯗꯨ ꯅꯦꯛꯁꯇꯗꯤ ꯑ ꯊꯤ ꯊꯤꯗꯕꯤꯗ ꯌꯦꯡꯉꯣ ꯍꯥꯏꯌꯦꯕ ꯃꯄꯨ ꯍꯥꯏꯗꯤ ꯐꯣꯟ ꯂꯣꯟ ꯂꯧꯕꯗꯣ ꯃꯣꯏ ꯗꯨꯀꯥꯟ ꯆꯠꯄꯅꯦꯕ ꯅꯍꯥꯟ ꯍꯝꯕ
ꯃꯥꯒꯤ ꯅꯝꯕꯔꯗꯣ ꯊꯝꯕ꯭ꯔꯅꯦ
ꯎꯝ ꯃꯥꯒꯤ ꯑꯦꯀꯥꯎꯟꯗꯒꯤ ꯂꯧꯕꯒꯤ
ꯑ ꯑꯗꯨꯒꯤ ꯑꯣꯏꯔꯝꯒꯅꯤ
ꯎꯝ ꯑꯗꯨꯏ ꯗꯦꯠꯇꯨꯁꯨ ꯑꯩꯅ ꯗꯦꯠ ꯐꯣꯔꯗ ꯄꯦ ꯇꯧꯋꯦꯗꯅ ꯃꯉꯣꯟꯗꯒꯤꯅ ꯅꯠꯇꯦ ꯐꯥꯏꯗ ꯑꯃꯨꯛ ꯀꯛꯈꯤꯕ ꯀꯔꯤꯅꯣ ꯈꯪꯗꯦ
ꯅꯪ ꯍꯪꯉꯣꯗꯨꯗꯤ
ꯐꯪꯈ꯭ꯔꯕꯅꯤ ꯑꯗꯨꯒ ꯅꯦꯛꯁꯇ ꯄꯦ ꯇꯧꯔꯅꯨꯌꯦ
ꯑꯣ ꯃꯣꯏꯅ ꯍꯥꯏꯔꯛꯄ ꯑꯣ ꯑꯗꯨꯗꯤ ꯑꯣꯏꯔꯝꯃꯣꯏ
ꯌꯦꯡꯕ ꯇꯥꯔꯦ
ꯄꯛꯈꯠꯂꯝꯃꯅꯤ ꯃꯥ
ꯎꯝ ꯑꯗꯨꯅꯦ ꯅꯍꯥꯟ ꯂꯥꯛꯄ ꯀꯥꯟꯗ ꯑꯩꯉꯣꯟꯗ ꯄꯩꯁꯥ ꯈꯣꯠꯍꯟꯗꯅ ꯇꯧꯔꯤ
ꯍꯨꯡ ꯍꯨꯡ ꯍꯨꯡ
ꯇꯁꯦꯡꯅ
ꯉꯛꯅꯤꯡꯉꯦ
ꯗꯤ ꯈꯪꯕꯖꯥꯠꯅꯤ ꯎꯝꯍꯨ ꯑꯩꯅꯦ ꯍꯪꯕꯗꯤ ꯍꯪꯕꯅꯦꯕ ꯑꯩꯒꯤ ꯐꯣꯟꯗꯒꯤ ꯀꯛꯈ꯭ꯔꯖꯥꯠꯂꯣꯅ
ꯑꯣ ꯑꯩꯗꯤ ꯑꯩꯗꯤ ꯅꯪ ꯅꯪ ꯉꯣꯟꯗꯒꯤ ꯀꯛ ꯀꯛ ꯈꯕꯔꯅ ꯑ ꯑꯗꯨꯃꯥꯥꯏ ꯈꯟꯕꯀꯣ
ꯑꯩꯁꯨ ꯈꯜꯂꯦꯕ ꯑꯗꯣ ꯍꯥꯡꯕ ꯀꯥꯟꯗ ꯑꯩꯒꯤ ꯑꯣꯏꯔꯝꯒꯅꯤ ꯑꯩ ꯑꯣꯏꯔꯝꯒꯅꯤ ꯎꯝꯍꯨ
ꯑꯗ ꯑꯩ ꯑꯃꯨꯛꯀ ꯇꯧꯔꯛꯀꯦꯅꯦ
ꯊꯝ ꯊꯝ ꯎꯝ